ꯅꯨꯡꯉꯥꯏꯔꯤꯕ꯭ꯔꯣ
ꯀꯔꯤꯕꯦꯝꯃ
ꯑꯦꯗꯣꯔꯦꯩꯅ
ꯑꯩꯗꯤ ꯇꯨꯝꯒꯗꯧꯔꯦ
ꯇꯣ
ꯑꯩꯗꯤ ꯆꯤꯡꯃꯤꯅꯤꯅꯀꯣ
ꯆꯤꯡꯃꯤ ꯍꯧꯖꯤꯛꯀꯥꯟ ꯆꯤꯡꯃꯤꯅ ꯊꯦꯡꯅ ꯇꯨꯝꯃꯝꯅꯦ ꯅꯪꯗꯤ ꯀꯔꯤꯒꯤ ꯊꯦꯡꯅ ꯑꯦ ꯉ ꯇꯨꯝꯕ꯭ꯔꯣ
ꯅ ꯒꯅꯤꯅꯦ
ꯊꯕꯛ ꯌꯥꯝ ꯇꯧꯔꯨꯕ꯭ꯔꯣꯕꯣ ꯅꯪ
ꯇꯧꯔꯦ ꯇꯧꯔꯦ
ꯀꯔꯤꯏ ꯀꯏ ꯊꯕꯛ ꯇꯧꯕ
ꯆꯠꯂꯦ ꯅꯨꯡꯇꯤꯒꯤ ꯈꯣꯡꯅ ꯆꯠꯄꯒꯤ ꯋꯥꯔꯦꯅꯦꯍꯦ
ꯑꯁ ꯑꯦꯛꯁꯔꯁꯥꯏꯁꯅꯦ ꯈꯜꯂꯣ ꯊꯕꯛ ꯇꯧꯃꯟꯗ꯭ꯔꯁꯨꯀꯣ ꯐꯠꯇꯠꯇꯕꯅꯦꯕ
ꯑꯦ ꯅꯪꯗꯤ ꯀꯗꯥꯏ ꯂꯩꯕ꯭ꯔꯣ
ꯑꯩꯗꯤ ꯌꯨꯝꯗ ꯂꯩꯌꯦ ꯍꯛꯆꯥꯡ ꯁꯥꯖꯦꯜ ꯁꯥꯖꯦꯜ ꯍꯥꯏꯕ꯭ꯔꯣ ꯆꯨꯝꯕ꯭ꯔꯣ
ꯑꯥꯎ ꯆꯃꯦ ꯆꯃꯦ
ꯇꯧꯔꯥ ꯉꯥ꯭ꯔꯣ ꯀꯩꯅꯣꯃ ꯅꯣꯛ ꯅꯣꯛꯀꯗꯨꯅꯦ ꯑꯦ ꯀꯔꯤꯅꯣꯅꯦ ꯑꯦ
ꯌꯥꯝ ꯅꯣꯛ ꯈ꯭ꯔꯣ ꯄꯪꯗꯣ ꯑꯣ ꯑꯦꯁꯤ ꯅꯨꯄꯤꯗꯤ ꯉꯥꯎꯕ꯭ꯔꯥ ꯀꯩꯅꯪ
ꯎꯝ ꯎꯝ
ꯐꯥꯖꯤꯒꯤ ꯇꯥꯏꯞꯇ
ꯎꯝ ꯐꯀꯤꯔꯠꯇꯦ ꯐꯀꯤꯔꯠꯇ
ꯑꯁꯦ ꯃꯅꯦ ꯃꯤꯑꯣꯏ ꯏꯁꯦ
ꯑꯦ ꯍꯥꯏꯔꯣ ꯍꯥꯏꯔꯣ ꯊꯥꯔꯒꯦꯕ ꯍꯥꯏꯕꯁꯤ ꯀ
ꯃꯤꯑꯣꯏꯕ ꯍꯥꯏꯕꯁꯦ ꯐꯥꯒꯤ ꯃꯔꯔꯥꯡ ꯇꯧꯕ ꯌꯥꯗꯦ
ꯇꯧꯕ ꯌꯥꯗꯦꯀꯣ
ꯃꯇꯥꯡ ꯃꯇꯝ ꯂꯩ ꯍꯥꯏꯕ
ꯂꯩ ꯂꯩꯌꯦꯖꯥꯗ ꯍꯥꯏ ꯆꯃꯦ
ꯑꯩꯅ ꯍꯥꯏꯕ ꯈꯔ ꯈꯔ ꯇꯥꯁꯜꯂꯣ
ꯇꯥꯒꯦ ꯇꯥꯒꯦ
ꯅꯪꯗꯤ ꯀꯔꯤ ꯌꯦꯤꯟꯖꯥꯛ ꯆꯥꯔꯒꯦ
ꯑꯩꯁꯦꯁꯣꯏꯗꯣ
ꯑꯥ ꯈꯪꯉꯦ ꯈꯪꯗ꯭ꯔꯗꯤ ꯀꯩꯅꯣ ꯑꯩ ꯅꯪꯒꯤ ꯑꯣꯖꯥꯅꯦ ꯐꯔꯁꯨ ꯐꯠꯇ꯭ꯔꯁꯨ
ꯎꯁꯣꯏꯗꯣ ꯑꯃꯦꯠꯂꯦ ꯃꯍꯦꯠꯂꯒ ꯆꯥꯔꯦ ꯑꯗꯨꯕꯨ ꯑꯩꯗꯤ ꯆꯥꯗꯦ ꯑꯃꯗꯣ ꯆꯥꯗꯕꯅꯤꯅ ꯁꯥꯥꯕꯇꯣ ꯍꯋꯥꯏ ꯑꯁꯥꯡꯕ ꯆꯥꯔ ꯍ ꯌꯦꯟꯁꯥꯡꯗꯨꯅ ꯍꯋꯥꯏ ꯑꯁꯥꯡꯕꯒ ꯈꯥꯃꯦꯟꯒ ꯑꯂꯨꯒ ꯑꯗꯨꯝ ꯊꯣꯡꯉꯦ ꯌꯥꯝ ꯍꯥꯎꯔꯦ ꯑꯩꯅ ꯊꯣꯡꯕꯅꯤꯅ
ꯑꯁ ꯃꯊꯟ ꯃꯊꯟꯇ ꯊꯥꯒꯠꯄ ꯍꯧꯖꯤꯛꯀꯥꯟꯗꯤꯀꯣ ꯍꯥꯏꯕꯗꯤ ꯁꯤ ꯃꯤꯅ ꯊꯥꯒꯠꯅꯤꯡꯉꯥꯏ ꯅꯥ ꯃꯤ ꯅ ꯊꯒꯠ ꯄꯤꯗ꯭ꯔꯕꯅꯤꯅ ꯏꯁꯥ ꯏꯇꯣꯝꯇ ꯊꯥꯒꯠꯄ ꯇꯥꯕ ꯅꯠꯇ꯭ꯔꯗꯤ ꯊꯥꯒꯠ ꯊꯥꯒꯠꯅꯤꯡꯉꯥꯏ ꯂꯩꯇ꯭ꯔꯦꯕ ꯊꯥꯒꯠꯄꯤꯅꯤꯡꯉꯥꯏ ꯂꯩꯇ꯭ꯔꯦꯕ ꯇꯧꯒꯗꯕꯅꯤ ꯇꯧꯒꯗꯕꯅꯤ ꯇꯧꯁꯤꯟꯒꯗꯕꯅꯤ ꯑꯗꯨꯃꯥꯏꯅ
ꯅꯪꯗꯤ ꯀꯩ ꯆꯪ ꯆꯥꯔꯒꯦ
ꯑꯩꯈꯣꯏꯗꯤ ꯌꯦꯟ ꯆꯥꯏꯌꯦ ꯑꯩꯈꯣꯏꯁꯨ ꯌꯦꯟ ꯌꯦꯟꯁꯨ ꯎꯝ ꯀꯩꯅꯣ ꯐꯖꯅ ꯍꯣꯡꯗꯗꯤ ꯍꯥꯎꯗꯦꯗꯅ
ꯌꯦꯁ ꯍꯥꯏꯔꯅꯦ ꯍꯥꯏꯔꯅꯦ
ꯑꯗ
ꯍꯥꯎꯇꯕꯁꯤꯅ ꯌꯦꯟ ꯏꯟꯁꯥꯡ ꯍꯥꯎꯕ ꯑꯣꯏꯔꯁꯨ ꯐꯖꯅ ꯊꯣꯡꯕ ꯍꯩꯇꯗꯤ ꯍꯥꯎꯗꯕꯅꯦ ꯑꯁꯦꯡ ꯕꯒꯤ
ꯀꯃꯥꯏꯅ ꯊꯣꯡꯕ꯭ꯔꯣ ꯃꯍꯤ ꯍꯥꯞꯄ꯭ꯔꯣ ꯀꯥꯡꯅ
ꯑꯗꯨꯗꯤꯀꯣ ꯃꯤ ꯉꯁꯤꯒꯤꯁꯦ ꯃꯆꯨꯗꯣ
ꯎꯝ
ꯃꯆꯨꯗꯤ ꯉꯥꯡꯗ꯭ꯔꯦꯕ ꯉꯁꯤꯁꯦ
ꯍꯥꯎꯔ ꯑꯃ ꯔ
ꯃꯆꯨꯉꯥ ꯃꯆꯨ ꯉꯥꯡꯗ꯭ꯔꯦ ꯃꯆꯨ ꯉꯥꯡꯕꯗꯣ ꯂꯩꯇ꯭ꯔꯕꯅꯤꯅ ꯑꯉꯥꯡꯕꯗꯣ ꯂꯩꯇ꯭ꯔꯕ ꯅꯤꯅ ꯃꯔꯣꯛ ꯄꯥꯎꯗꯔꯗꯣ ꯂꯩꯇ꯭ꯔꯕꯅꯤꯅ
ꯎꯝ
ꯑꯗꯨꯒꯤ ꯉꯥꯡꯗꯁꯨ ꯐꯖꯅ ꯊꯣꯡꯕꯒꯤ ꯍꯥꯎꯗꯤ ꯍꯥꯎꯋꯤ ꯑꯗꯨ ꯑꯃ ꯅꯨꯡꯉꯥꯏꯇꯕ ꯍꯥꯏꯁꯦꯀꯣ ꯑꯂꯨꯗꯣ
ꯑꯥ
ꯑꯩꯗ ꯀꯨꯏꯔꯦꯗꯤ ꯊꯣꯡꯉꯦꯕ ꯀ ꯣꯏ ꯉꯥꯏꯔꯒ ꯉꯥꯏꯔꯒ ꯉꯥꯏꯔꯒ ꯁꯨ ꯃꯨꯟꯨ
ꯃ ꯃꯗ ꯃꯒꯤ ꯈꯨꯠꯅ ꯅꯝꯃꯁꯨ ꯄꯦꯠꯇ꯭ꯔꯦ ꯑꯗꯨꯒꯤ ꯍꯨꯏꯒꯤ ꯄꯤꯊꯣꯛ꯭ꯔꯕ ꯍꯥꯏꯅꯣ
ꯂꯣꯏꯔꯦꯍꯦ ꯅꯣꯏ ꯍꯣꯏꯗꯨꯣ ꯐꯖꯔꯝꯃꯅꯤ
ꯑꯗꯨꯒꯤ ꯑꯗꯨꯝ ꯆꯥꯏ ꯃꯣꯏꯁꯨ ꯍꯥꯎꯕꯅꯤꯅ ꯌꯦꯟꯒ ꯊꯣꯡꯕꯒꯤ ꯑꯂꯨꯅꯤꯗꯅ
ꯑꯦ ꯍꯣꯏꯗ ꯍꯉꯣꯔꯅ ꯍꯥꯎꯕ꯭ꯔꯥ ꯍꯪꯕ꯭ꯔꯣꯁ
ꯃꯉꯛꯇꯣ ꯑꯗꯨꯃꯥꯏ ꯀꯩꯅꯣ ꯇꯧꯋꯦ ꯍꯥꯎꯋꯦ ꯍꯥꯎꯋꯦꯅ ꯅꯣꯝꯃꯦ ꯍꯥꯎꯋꯦ ꯍꯥꯎꯋꯦ ꯍꯥꯏꯅꯀꯣ ꯑꯁꯦꯡꯕꯒꯤ ꯍꯥꯏꯌꯣ ꯍꯥꯏꯔꯒ ꯍꯥꯎꯋꯦ ꯍꯥꯏꯔꯛꯀꯗꯣꯏꯅꯣ ꯍꯥꯏꯔꯛꯑꯦ
ꯂꯣꯏꯔ ꯍꯨꯏꯥꯖꯅꯤꯍꯦ
ꯑ ꯍꯈꯣꯏ ꯍꯨꯏꯒꯤ ꯋꯥ ꯉꯥꯡꯕ ꯌꯥꯝ ꯍꯩꯕꯅꯦ ꯃꯤꯒꯤ ꯃꯅꯨꯡꯗ ꯈꯟꯕ ꯐꯥꯎꯕ ꯃꯤꯒꯤ ꯃꯀꯣꯛ ꯃꯅꯨꯡꯗ ꯈꯪꯥꯎ ꯈꯪꯕꯅꯦꯕ ꯑꯩꯈꯣꯏ ꯍꯣꯏꯗꯤ ꯌꯥꯝ ꯌꯥꯝ ꯍꯩꯕꯅꯤ ꯅꯦꯍꯦ ꯑꯩꯒꯤ ꯇꯥꯏꯞꯇ ꯈꯪꯗꯕꯩꯅꯤꯅꯪ
ꯑꯅꯦ ꯆꯃꯤꯅꯠ ꯆꯃꯤꯅ ꯅ ꯍꯨꯏꯁ ꯌꯥꯝ ꯍꯥꯏꯩꯕꯗꯤꯅꯦ
ꯍꯣꯏ ꯅꯪ ꯈꯪꯉꯛꯀꯅꯤ ꯅꯪꯁꯨ ꯀꯃꯥꯏ ꯀꯃꯥꯏ ꯄꯥꯔꯤꯒꯦ ꯑ
ꯑꯁꯤ ꯌꯥꯝ ꯅꯨꯡꯉꯥꯏꯅ ꯂꯩꯔꯤꯌꯦ
ꯑꯩꯈꯣꯏ ꯍꯨꯣꯏꯗ ꯑꯅꯤ ꯈꯛꯇꯅꯦ ꯑꯗꯣ ꯍꯥꯏꯕꯤꯒꯦ ꯇꯧꯒꯦ ꯑꯗꯨꯒ ꯀꯣ ꯑꯅꯤ ꯑꯅꯤ ꯑꯣꯏꯌꯦꯕ ꯍꯧꯖꯤꯛ ꯑꯅꯤꯃꯛꯇꯣ
ꯑꯥ
ꯅ ꯅ ꯃꯆꯥ ꯂꯣꯏꯅ ꯌꯥꯎꯔꯦꯕ ꯑꯗꯨꯒꯤ ꯑꯣꯏꯔꯦ ꯃꯕꯥꯅꯤꯗꯤ ꯑꯩꯈꯣꯏ ꯆꯦꯟ ꯆꯦꯜꯂꯤ ꯃꯄꯨꯛ ꯅꯥꯔꯛꯑꯗꯤ ꯀꯣꯏꯆꯦꯟ ꯆꯦꯜꯂꯦꯕ ꯃꯕꯥꯅꯤꯗꯣ ꯅꯨꯡꯁꯤꯅꯦ ꯃꯤ ꯍꯨꯏꯁꯨ ꯃꯤꯒꯤ ꯇꯥꯏꯞꯇ ꯇꯧꯋꯤꯗꯅ
ꯍꯣꯏ ꯇꯧꯑꯣꯏ ꯇꯧꯏ
ꯄꯩꯁꯦ ꯆꯦꯔꯗꯥꯥꯏꯌꯦ ꯅꯨꯡꯁꯤꯅꯤꯅꯨꯡꯁꯤ
ꯈꯔ ꯌꯦꯡꯕꯤꯌꯣ
ꯑꯁ ꯊꯟꯗ ꯄꯣꯛꯁ ꯁꯅꯤꯗ
ꯈꯔ ꯌꯦꯡꯕꯤꯌꯨ
ꯁꯤꯦꯕꯥ ꯇꯣꯧꯕꯁꯨ ꯍꯥꯏꯩꯗꯗꯨ
ꯍꯌꯦꯅꯦ ꯃꯥꯒꯤ ꯐꯥꯃꯨꯡꯗꯨ ꯐꯖꯅ ꯁꯦꯝꯕꯤꯌꯨ
ꯁꯦꯝꯕꯤꯅꯤꯗ ꯄꯣꯛꯑꯀꯥꯟꯗ ꯁꯦꯝꯕꯤꯌꯦꯦ
ꯀꯃꯥꯏ ꯀꯃꯥꯏ ꯂꯩꯔꯤ ꯑꯗꯨꯝ ꯅꯨꯡꯉꯥꯏꯔꯦ ꯎ
ꯑꯁ ꯌꯥꯝ ꯅꯨꯡꯉꯥꯏꯔꯤ ꯍꯥꯏꯕ ꯇꯥꯔꯦꯀꯣ ꯅꯨꯡꯉꯥꯏꯇꯦ ꯍꯥꯏꯕꯗꯤ ꯌꯥꯗꯕ ꯀꯅꯤꯗ
ꯑꯦ
ꯌꯥꯝ ꯅꯨꯡꯉꯥꯏꯅ ꯂꯩꯔꯤ ꯅꯪꯗꯤ ꯀꯃꯥꯏ ꯀꯃꯥꯏꯅ ꯇꯧꯔꯒꯦ
ꯑꯩꯁ ꯁꯪꯁꯥꯔ ꯑꯃꯗꯤꯗ ꯂꯩꯏ
ꯁꯪꯁꯥꯔ ꯍꯥꯏꯁꯦ ꯀꯔꯝꯕ ꯁꯪꯁꯥꯔꯅꯣ ꯁꯪꯁꯥꯔꯁꯨꯀꯣ ꯎꯝ ꯃꯈꯥ ꯌꯥꯝꯃꯦꯕ
ꯁꯪꯁꯥꯔ ꯍꯥꯏꯁꯦ ꯃꯊꯛꯀꯤ ꯅꯠꯇꯦ
ꯑꯗꯨꯅꯦ ꯑꯗꯨꯅꯦ ꯑꯩ ꯍꯥꯏꯁꯦ ꯑꯗꯨꯅꯦꯕ ꯑꯗꯨꯁꯨ ꯁꯪꯁꯥꯔ ꯍꯥꯏꯁꯦ ꯃꯈꯜ ꯌꯥꯝ ꯂꯩꯌꯦꯕ ꯀꯔꯝꯕ ꯃꯈꯜꯒꯤ ꯀꯔꯝꯕ ꯃꯈꯜꯒꯤ ꯁꯪꯁꯥꯔꯅꯣ ꯍꯥꯏꯕ ꯑꯩꯅ ꯍꯪꯅꯤꯡꯉꯤꯁꯤꯅ
ꯏꯁꯥꯒꯤ ꯁꯪꯁꯥꯔ ꯅꯨꯡꯉꯥꯏꯅꯕ ꯀꯟꯅ ꯇꯧꯔꯤ
ꯑ ꯇꯧꯒꯗꯕꯅꯤ ꯋꯥꯈꯜ ꯋꯥꯔꯒ ꯑꯐꯕ ꯀꯔꯤꯝꯇ ꯂꯥꯛꯇꯦꯀꯣ
ꯍꯣꯏ ꯂꯥꯛꯀꯦ ꯂꯥꯛꯀꯦ
ꯋꯥꯈꯛ ꯋꯥꯔꯒ ꯍꯛꯆꯥꯡ ꯁꯣꯟꯅꯤꯡꯉꯥꯏꯅꯦꯕ ꯂꯥꯏꯅꯥ ꯂꯩꯥꯏꯅꯥꯁꯨ ꯊꯣꯛꯍꯜꯂꯦꯕ ꯋꯥꯈꯜꯠ ꯕꯗꯨꯅ ꯀꯣ ꯑꯗꯨꯒꯤ ꯅꯨꯡꯉꯥꯏꯊꯣꯛꯄ ꯇꯝꯒꯗꯕꯅꯤ ꯅꯨꯡꯉꯥꯏꯅ ꯂꯩꯒꯗꯕꯅꯤ ꯑ ꯁꯤꯅꯤ ꯑꯩꯅ ꯍꯥꯏꯅꯤꯡꯉꯤꯁꯦ ꯍꯥꯏꯕꯗꯤ ꯃꯤꯑꯣꯏꯕ ꯍꯥꯏꯁꯦ ꯑꯋꯥꯕꯗꯤ ꯑꯗꯨꯝ ꯂꯥꯛꯄ ꯉꯥꯛꯇꯅꯦ ꯅꯠꯇ꯭ꯔꯥ ꯑꯗꯨ ꯅꯨꯡꯉꯥꯏꯊꯣꯛꯄ ꯇꯝꯃꯣ ꯍꯥꯏꯕ ꯑꯗꯨꯗꯣ
ꯑꯣꯏꯣꯏꯅꯦ
ꯅꯨꯡꯉꯥꯏ ꯅꯨꯡꯉꯥꯏꯇꯕ ꯑꯋꯥꯕ ꯂꯥꯛꯄꯁꯦ ꯃꯤ ꯑꯃꯈꯛꯇꯒꯤ ꯅꯠꯇꯦꯕ ꯃꯤ ꯂꯣꯏꯅꯃꯛꯇ ꯂꯥꯛꯄ ꯉꯥꯛꯇꯅꯦꯕ
ꯎꯝ
ꯅꯨꯡꯉꯥꯏꯊꯣꯛꯄ ꯍꯩꯕꯒꯤꯅꯦꯕ ꯃꯣꯏ ꯄꯨꯟꯁꯤ ꯅꯨꯡꯉꯥꯏꯕ ꯃꯥꯟꯕꯗꯣ ꯃꯤ ꯈꯔꯒꯤ ꯍꯥꯏꯕ ꯑꯩꯁꯨ ꯅꯨꯡꯉꯥꯏꯇꯕ ꯑꯋꯥꯕꯗꯤ ꯃꯌꯥꯝ ꯂꯥꯛꯏꯦꯗ ꯑꯩꯅ ꯅꯨꯡꯉꯥꯏꯊꯣꯛꯄ ꯍꯩꯕꯒꯤ ꯍꯥꯏꯕ ꯇꯥꯔꯦꯒꯣ
ꯁꯁꯅꯚ
ꯃꯤꯅꯀꯣ ꯑꯩꯉꯣꯟꯗ ꯍꯣꯏ ꯅꯨꯡꯉꯥꯏꯇꯕꯗꯤ ꯌꯥꯝ ꯂꯩꯌꯦ ꯑꯩꯁꯨꯁ
ꯑꯦꯁꯁ ꯍꯥꯏꯔꯁꯨ ꯃꯈꯥ ꯇꯥꯔꯛꯎꯅꯦ
ꯅꯨꯡꯉꯥꯏꯇꯕꯗꯤ ꯌꯥꯝ ꯂꯥꯛꯑꯦꯕ ꯑꯩꯁꯨ ꯑꯗꯨꯅ ꯑꯩꯁꯨ ꯑꯁ ꯑꯗꯨꯗꯨꯕꯨ ꯀꯔꯤꯒꯤ ꯅꯨꯡꯉꯥꯏꯇꯅ ꯑꯗꯨꯝ ꯂꯩꯒꯅꯤ ꯋꯥꯈꯜ ꯈꯜꯂ ꯀꯔꯤ ꯀꯥꯟꯅꯒꯦ ꯅꯨꯡꯉꯥꯏꯊꯣꯛꯍꯜꯂꯣꯏꯔꯦ ꯍꯥꯏꯔꯒ ꯅꯨꯡꯉꯥꯏꯊꯣꯛꯏꯅꯦ
ꯐꯌꯦꯦ ꯐꯌꯦ
ꯅꯣꯏꯁꯨ ꯑꯗꯨꯃꯥꯏꯅ ꯇꯧ ꯍꯥꯏꯕ
ꯍꯣꯏꯅꯦ ꯅꯪ ꯅꯣꯛꯄꯗ ꯑꯃꯗ ꯇꯥꯔꯛꯀꯅꯤꯀꯣ ꯑꯍꯗꯜ ꯐꯥꯏꯟ ꯍꯁꯇꯁꯤ ꯂꯣꯏ
ꯅꯣꯛꯄ ꯑꯩꯁꯦ ꯑꯩꯁꯦ ꯅꯣꯛꯃꯟꯕꯒꯤꯀꯣ ꯃꯤꯅ ꯅꯪꯁꯦ ꯅꯪꯒꯤ ꯄꯨꯟꯁꯤꯗ ꯑꯋꯥꯕ ꯂꯩꯇꯕ ꯃꯥꯜꯂꯦ ꯑꯗꯨꯝ ꯅꯨꯡꯉꯥꯏꯅ ꯂꯩꯌꯦ ꯌꯥꯝ ꯅꯨꯡꯉꯥꯏ ꯊꯣꯛꯄ ꯍꯩꯌꯦ ꯅꯪ ꯌꯥꯝ ꯐꯩꯌꯦ ꯑꯗꯨꯝ ꯍꯥꯏꯕꯅꯦ ꯃꯤꯅꯀꯣ
ꯎꯝ
ꯁꯥꯎꯅ ꯂꯩ ꯔꯤꯀꯅꯒꯕ
ꯍꯣꯏꯅꯦ ꯆꯨꯝꯃꯤꯅꯦ
ꯑꯗꯨ ꯅꯣꯛꯑꯒ ꯅꯨꯡꯉꯥꯏꯅ ꯄꯨꯟꯁꯤꯗꯣ ꯂꯩꯒꯗꯕꯅꯤ ꯍꯥꯏꯌꯦꯕ ꯑꯩꯅ ꯍꯥꯏꯕꯗꯤ
ꯍꯣꯏꯅꯦ
ꯎ
ꯉꯥꯡꯕ ꯌꯥꯝ ꯐꯩꯅꯦ
ꯑꯁ ꯇꯝꯁꯤꯜꯂꯤꯅꯤꯅꯦ ꯑꯁꯤꯗꯒꯤ ꯀꯣꯜ ꯇꯧ ꯇꯧꯔꯒ
ꯌꯥꯔꯦ ꯍꯥꯏꯗ꯭ꯔꯁꯨ ꯈꯪꯂꯦ
ꯄꯨꯟꯁꯤ ꯍꯥꯏꯁꯦ ꯑꯁꯤꯅꯤ ꯃꯇꯝ ꯂ ꯁꯨ ꯍꯩꯒꯗꯕꯅꯤ ꯄꯩꯁꯥ ꯇꯥꯕꯁꯨ ꯍꯩꯒꯗꯕꯅꯤ
ꯑꯣꯏꯣꯏꯅꯦ
ꯄꯨꯟꯁꯤꯁꯦ ꯄꯪꯂꯂꯩ ꯂꯩ ꯄꯪꯆꯥ ꯆꯥꯔꯁꯨ ꯂꯩꯕ ꯌꯥꯗꯦ ꯃꯔꯛ ꯃꯔꯛꯇꯗꯤ ꯀꯣꯛ ꯊꯥꯗꯔꯒꯗꯕꯅꯤ
ꯊꯥ ꯇ ꯀꯗ ꯁꯖꯥꯎ ꯀꯗꯕꯅꯦ
ꯁꯨ ꯋꯥꯔꯤ ꯁꯥꯟꯅꯕ ꯌꯥꯕꯈꯩꯗꯤ ꯁꯥꯟꯅꯑꯣ ꯌꯥꯔꯤ ꯃꯈꯩꯗꯤ
ꯑꯁꯂꯣ ꯈꯣꯣꯏꯄ ꯌꯥꯕ ꯐꯥꯎ ꯌꯥꯎꯗꯦ ꯑꯗꯨ ꯎ
ꯑꯗꯨꯒꯣ ꯑꯩꯈꯣꯏ ꯑꯩꯈꯣꯏ ꯏꯃꯥꯟꯅꯕꯤ ꯑꯃ ꯑꯃꯅꯀꯣ
ꯑꯥ
ꯃꯄꯥꯟꯗ ꯂꯩꯇꯕ ꯑꯩꯈꯣꯏ ꯃꯔꯤꯁꯦ
ꯑꯣ
ꯀꯣꯏꯕ ꯆꯠꯁꯦꯅ ꯍꯥꯏꯍꯧꯕꯅꯦ
ꯀꯔꯝ ꯀꯥꯟꯗ ꯅꯣꯡ ꯃꯥꯥꯏ ꯗꯦꯠ ꯐꯤꯛꯁ ꯇꯧꯔꯛꯑꯣ ꯗꯥꯏꯠ ꯆꯥꯎꯔ ꯀꯩꯅꯣꯃ ꯇꯧꯔꯦ ꯅꯨꯃꯤꯠ ꯑꯃ ꯂꯦꯞꯄꯣ ꯍꯥꯏꯕꯅꯦ ꯀꯥꯎ
ꯅꯨꯃꯤꯠ ꯂꯦꯞꯀꯗꯕꯗꯣ ꯅꯨꯃꯤꯠ ꯂꯦꯞꯄ ꯍꯥꯏ ꯁꯤ ꯆꯨꯇꯤ ꯂꯩꯕ ꯃꯇꯝꯗꯣ ꯑꯗꯨꯗ ꯍꯥꯏꯅꯔꯁꯦ ꯅꯣꯡꯃ ꯄꯥꯟꯕ ꯍꯥꯏꯕ ꯃꯇꯝꯗ ꯆꯠ
ꯑꯦꯁ ꯅꯣꯡꯃ ꯄꯥꯝꯃꯁꯨ ꯀꯩꯅꯣ ꯐꯣꯡ ꯂꯣꯟ ꯂꯣꯟꯕꯗꯨꯕꯨ
ꯅꯣꯏ ꯁꯨꯇꯤ ꯑꯣ ꯑꯣ ꯀꯣꯏꯕꯗꯤ ꯌꯥꯏꯌꯦꯗ ꯑꯦ ꯀꯣꯏꯕꯁꯨ ꯐꯠꯇꯦꯗꯤ ꯍꯥꯏꯌꯦ ꯃꯣꯏꯗꯤ
ꯅꯨꯡꯉꯥꯏꯔꯣꯏꯗ
ꯑꯩꯈꯣꯏꯗꯤ ꯃꯣꯏ ꯅꯠꯇꯦꯗꯅ
ꯑꯗꯨ ꯑꯣꯏꯔꯁꯨ ꯊꯣꯡ ꯂꯣꯜꯂꯗꯤ ꯀꯃꯥꯏꯅ ꯇꯧꯒꯅꯤ ꯑꯩꯈꯨꯣꯏꯅ ꯆꯪꯕ ꯖꯒꯥꯗꯨꯗ ꯐꯔꯛ ꯇꯥꯔꯣꯏꯗ꯭ꯔꯣ
ꯈꯟꯗꯦꯅꯦ ꯑꯗꯨꯁꯨ ꯌꯥꯕ ꯅꯨꯄꯤ ꯑꯃꯅ ꯃꯀꯣꯛ ꯂꯩꯇꯅ ꯁꯤ ꯋꯥꯁꯦ ꯍꯥꯏꯅꯦ
ꯑꯣ ꯈꯪꯉꯤꯅꯦ ꯑꯃꯗ ꯑꯣꯏꯔꯝꯕꯅꯤꯅꯦ ꯅꯣ ꯄꯥꯝꯕꯗ ꯌꯥꯝ ꯉꯥꯎꯕ ꯑꯃ ꯄꯤꯕ ꯂꯩꯕꯅꯤꯅꯦ
ꯑꯗꯨꯅꯦ ꯑꯗꯨꯅ ꯑꯗꯨꯗꯁꯨ ꯅꯣꯡꯃ ꯍꯦꯛ ꯌꯥꯏꯌꯦ ꯆꯠꯁꯦꯅ ꯍꯥꯏꯕꯅꯦ ꯆꯠꯂ ꯂꯣꯏꯔꯦ ꯀꯩꯅꯣ ꯅꯨꯡꯉꯥꯏꯊꯀꯗꯕꯅꯤ ꯑꯩꯈꯣꯏꯁꯨ ꯄꯨꯟꯗ꯭ꯔꯦ ꯑꯩꯈꯣꯏꯁꯨ ꯍꯟꯗꯛ ꯆꯍꯤ ꯒꯤ ꯆꯍꯤ ꯑꯅꯧꯕ ꯂꯥꯛꯄ ꯃꯇꯝꯒꯤꯁꯨ ꯀꯣꯏꯗ꯭ꯔꯦꯗꯅ
ꯑꯩꯅ ꯈꯟꯕ ꯑꯃꯅ ꯅꯣꯡꯃꯥꯏꯖꯤꯡꯗ ꯀꯔꯤ ꯍꯥꯏꯕ ꯑꯗꯨꯝ ꯎꯝ ꯀꯥꯃꯤꯟꯅꯔꯒ ꯑꯗꯨꯝ ꯀꯁ ꯀꯣ ꯑꯩꯈꯣꯏꯒꯤ ꯀꯩꯅꯣꯗꯣ ꯍꯥꯞꯄꯒ ꯀꯗꯥꯏꯗꯣ ꯑꯃ ꯆꯠꯂꯒ ꯐꯖꯅ ꯁꯥꯏꯁ ꯐꯖꯕꯗꯨꯁꯨꯣ ꯇꯧꯔꯒ ꯆꯠꯂ
ꯑꯩ
ꯌꯥꯏꯑꯦ ꯑꯗꯨ ꯐꯣꯇꯣꯞ ꯐꯣꯇꯣ ꯀꯥꯞꯄꯒꯀꯣ ꯅꯪꯁꯦ ꯑꯩꯅ ꯍꯥꯏꯅꯤꯡꯉꯤꯁꯦ ꯅꯪꯁꯦ ꯑꯍꯥꯟꯕꯔꯣ
ꯅꯠꯇꯦ ꯐꯣꯠꯇꯣꯁꯨ ꯐꯣꯠꯇꯣꯁꯨ ꯀꯔꯤꯅ ꯅꯠꯇ꯭ꯔꯣ ꯑꯃꯗꯨ ꯅꯠꯇ꯭ꯔꯣ
ꯃꯥꯅꯦ ꯆꯨꯝꯃꯦ ꯅꯡꯁꯦ ꯑꯃꯥꯟꯕ ꯃꯥꯜꯂꯦ ꯑꯗꯨ ꯀꯥꯏꯗꯦꯗ ꯑꯃ ꯑꯅꯤ ꯌꯥꯎꯁꯟꯕꯗꯤ ꯀꯥꯏꯗꯦꯕ ꯑꯗꯨ ꯑꯣꯏꯔꯗ ꯅꯪꯒꯤ ꯅꯪꯒꯤ ꯏꯁꯇꯥꯜꯗꯣ ꯌꯥꯝ ꯅꯣꯛꯅꯤꯡꯕ ꯍꯥꯏꯕ ꯇꯥꯔꯦ
ꯑꯩꯁꯨ ꯀꯥꯥꯎꯔꯨꯔꯦꯅꯦ
ꯑꯩ ꯑꯃꯨꯛ ꯇꯧꯔꯛꯀꯦꯀꯣ ꯍꯧꯖꯤꯛ